ꯑꯦꯛꯁ ꯊꯥ ꯌꯦꯡꯗꯦꯀꯣ ꯅꯪꯁꯨꯀꯣ
ꯎꯏꯌꯦ
ꯎꯕ꯭ꯔꯣ ꯑꯗꯨꯗꯤ ꯗꯨꯗ ꯇꯧꯕ꯭ꯔꯣ
ꯑꯗꯨꯗ ꯇꯧꯗ꯭ꯔꯦ ꯑꯩ ꯗꯥꯏꯔꯦꯛ ꯑꯗꯨꯗ ꯑꯗꯨꯝ ꯉꯥꯏꯔ ꯂꯩꯕ ꯑꯗꯨꯒꯤ ꯑꯗꯨ ꯁꯤꯗꯅꯦꯅ ꯇꯧꯔꯛꯄꯗꯣ
ꯁꯤꯗꯅꯤꯅꯌꯦ ꯑꯩꯅ ꯍꯥꯏꯕꯗꯨꯗ ꯇꯧꯑꯣ ꯍꯥꯏꯔꯒ ꯀꯥꯏꯗꯦ ꯀꯥꯏꯗꯦ ꯁꯦ
ꯑꯩ ꯐꯥꯔꯁꯇ ꯇꯧꯔꯛꯄꯗꯣ ꯁꯤꯗ ꯅꯠꯇꯕ꯭ꯔꯣ
ꯍꯟꯗꯛ ꯅꯪ ꯁꯦꯂꯔꯤ ꯐꯪꯉꯗꯤ ꯀꯔꯤ ꯆꯥꯒꯦꯕ꯭ꯔꯣ
ꯎꯝ ꯈꯪꯗꯦ
ꯍꯥꯎꯕ ꯑꯃꯥꯗꯤ ꯆꯥꯔꯅꯤ ꯁꯣꯏꯗ꯭ꯔꯦꯗꯅ
ꯎꯝ ꯑꯗꯨꯕꯨꯗꯤ ꯆꯥꯒꯅꯤ
ꯑꯥ
ꯅꯪꯅ ꯊꯥꯔ ꯅꯪꯅ ꯁꯤꯗ ꯇꯧꯑꯣ ꯍꯥꯏꯕꯗꯣ ꯑꯁꯤ ꯅꯝꯕꯔꯅꯤꯅ ꯑꯁꯤ ꯆꯞ ꯃꯥꯟꯅꯩꯩꯅ ꯅꯪꯅ ꯑꯩꯉꯣꯟꯗ ꯃꯥꯅꯕꯅꯦ
ꯑꯩꯒꯤ ꯋꯥꯆꯞ ꯅꯝꯕꯔꯒ ꯑꯩꯅ ꯊꯥꯕꯗꯣ ꯅꯪꯉꯣꯟꯗ ꯑꯗꯨ ꯃꯥꯟꯅꯗꯕꯅꯦ
ꯑꯩꯕꯨ ꯑꯩꯅ ꯍꯧꯖꯤꯛ ꯈꯛꯇ ꯑꯁꯤ ꯇꯧꯗ꯭ꯔꯤ ꯃꯃꯥꯡꯗ ꯇꯧꯕꯗꯣ ꯑꯗꯨꯗ ꯅꯠꯇ꯭ꯔꯣ ꯇꯧꯔꯛꯑꯣ ꯍꯥꯏꯕꯗꯣ
ꯅꯠꯇꯦꯍꯦ ꯑꯩ ꯃꯃꯥꯡꯗꯒꯤ ꯊꯥꯈ꯭ꯔꯕꯅꯦ ꯑꯗꯨꯗꯣ ꯅꯪꯅ ꯇꯧꯗꯕꯒꯤꯅꯦ
ꯈꯪꯗ꯭ꯔꯦ ꯑꯗꯨꯗꯤ
ꯍꯣ ꯍꯣꯔꯦꯟ ꯍꯣꯔꯦꯟ ꯌꯦꯡꯉꯣ ꯌꯦꯡꯉꯣ ꯍꯣꯔꯦꯟ ꯌꯥꯅꯤ ꯑꯩꯅꯁꯨ ꯌꯦꯡꯕꯗꯤ ꯌꯥꯗꯤ ꯌꯥꯅꯤꯗꯗꯨ
ꯅꯪꯁꯦ ꯌꯥꯝ ꯁꯥꯊꯤꯈ꯭ꯔꯦꯅꯦ
ꯑꯁ ꯑꯩ ꯅꯍꯥꯟꯗꯒꯤ ꯁꯥꯊꯤ ꯍꯥꯏꯗꯨꯗꯤ ꯑꯩꯅ ꯌꯥꯝ ꯆꯝꯃꯦ ꯍꯥꯏꯔꯕ꯭ꯔꯣ
ꯌꯥꯝ ꯁꯥꯊꯤ ꯀꯣ ꯑꯩꯗꯤ ꯁꯥꯊꯤꯕꯒꯗꯤ ꯀꯤꯀꯣ
ꯁꯥꯊꯤꯔꯁꯨ ꯁꯥꯊꯤꯔꯗꯤ ꯁꯥꯊꯤꯔꯁꯨ ꯅꯪꯕꯨꯗꯤ ꯁꯣꯛ ꯄꯤꯔꯣꯏꯗ ꯑꯗ ꯁꯣꯛꯄꯤꯌꯣ ꯍꯥꯏ
ꯋꯥꯔꯤꯗꯣ
ꯑꯩ ꯍꯥ ꯌꯥꯝ ꯅꯩꯌꯦ ꯅꯪꯒꯤ ꯋꯥꯔꯤꯁꯤꯡꯁꯤꯁꯨ
ꯅꯩꯕꯅꯤꯅꯦ ꯅꯨꯄꯥ ꯍꯥꯏꯕꯁꯤꯗꯤ ꯁꯤ ꯈꯛꯇꯅꯤꯗꯣ ꯀꯩꯅꯣ ꯃꯇꯝ ꯃꯇꯝ ꯑꯃ ꯈꯛꯇꯅꯦ ꯁꯨꯃꯥꯏꯅ
ꯀꯅꯥꯁꯨ ꯊꯥꯖꯕ ꯌꯥꯗꯦ ꯍꯥꯏꯕꯗꯣ
ꯃꯇꯝ ꯑꯃꯈꯛꯇ ꯁꯨꯃꯥꯏꯅ ꯂꯩꯒꯅꯤ ꯀꯩꯅꯣ ꯅꯪꯅ ꯊꯥꯖꯕ ꯊꯥꯖꯗꯕ ꯇꯧꯔ ꯂꯩꯔꯦ ꯑꯃꯨꯛꯀ
ꯅꯠꯇꯦ ꯎꯝ ꯅꯨꯄꯥꯥꯟꯁꯤꯁꯨ ꯁꯨꯃꯥꯏꯅ ꯂꯣꯏꯅ ꯇꯧꯕꯅꯤ ꯑꯩ ꯈꯪꯉꯦꯕꯀꯣ
ꯌꯥꯏ ꯌꯥꯏ ꯌꯥꯏ
ꯑꯗꯣ ꯑꯈꯣꯏꯅ ꯑꯃꯨꯛ ꯔꯦꯁꯄꯣꯟ ꯄꯤꯔꯗꯤ ꯉꯝꯗꯕꯅꯦ ꯃꯣꯏꯅ
ꯔꯦꯁꯄꯣꯟꯁ ꯄꯤꯗ꯭ꯔꯗꯤ ꯉꯝꯗꯕꯅꯦ ꯍꯥꯏꯕꯗꯤ ꯀꯩꯅꯣ ꯑꯩ ꯑꯩꯁꯦ ꯌꯥꯝ ꯀꯩꯕ ꯅꯪꯅ ꯈꯟꯕꯁꯤꯗꯤ ꯑꯩꯁꯦ ꯑꯗꯨꯝ ꯀꯃꯥꯏꯅ ꯍꯥꯏꯁꯤꯔꯥ ꯈꯪꯗ꯭ꯔꯦꯅꯦ ꯅꯪꯅ ꯍꯥꯏꯕ ꯁ꯭ꯇꯥꯏꯜꯗꯣ
ꯁꯥꯎꯒꯦ ꯇꯧꯕꯗꯨ
ꯅꯪꯅ ꯅꯪꯅ ꯔꯦꯁꯄꯣꯟꯁ ꯄꯤꯕꯤꯒꯤ ꯑꯩꯁꯦ ꯋꯥ ꯉꯥꯡꯕꯅꯤ ꯀꯥꯏꯅ ꯈꯟꯕ ꯍꯧꯕ꯭ꯔꯥ ꯅꯪꯁꯦ ꯑꯁ ꯑꯩ ꯏꯖꯠ ꯃꯥꯡꯉꯦꯗꯀꯣ
ꯅꯠꯇꯦꯗꯥ
ꯑꯩ ꯑꯩ ꯑꯩꯁꯤ ꯑꯩ ꯁꯤꯗꯤ ꯈꯥꯏꯗ꯭ꯔꯤꯍꯦ ꯈꯥꯏꯔꯣꯔꯣ ꯅꯪ ꯍꯧꯖꯤꯛ ꯑꯁꯦꯡꯕ
ꯎꯝ ꯑꯩꯗꯤ ꯑꯩꯗꯤ ꯔꯤꯀ꯭ꯋꯦꯁ ꯇꯧꯗꯦ
ꯔꯤꯀ꯭ꯋꯦꯁ ꯇꯧꯗꯁꯨ ꯈꯥꯏꯅꯤꯅ
ꯑꯩꯗꯤ ꯔꯤꯀ꯭ꯋꯦꯁ ꯇꯧꯗꯦ ꯔꯤꯀ꯭ꯋꯦꯁ ꯔꯤꯀ꯭ꯋꯦꯁ ꯇꯧꯗ꯭ꯔꯗꯤ ꯈꯥꯏꯕꯤꯒꯅꯣ
ꯈꯥꯡꯕ ꯉꯝꯗꯧ ꯃꯥꯥꯟꯗꯦ ꯅꯪ ꯐꯣꯟꯒ ꯊꯝꯗꯧ ꯃꯥꯜꯂꯤ
ꯑꯩꯁ
ꯑꯩꯁ ꯀ ꯇꯧꯋꯤꯍꯦ
ꯍꯩ ꯍꯥ ꯑꯁ ꯋꯤꯟꯇꯔ ꯄꯥꯝꯃꯦꯅ ꯁꯥꯏꯌꯦꯗ ꯌꯥꯝꯅ
ꯀꯥꯏ ꯋꯤꯟꯇꯔꯅꯣꯗ ꯃꯤꯅ ꯈꯥꯏꯒꯦ ꯍꯥꯍꯔꯒ ꯋꯤꯟꯇꯔꯗ ꯆꯠꯇ꯭ꯔꯦꯗꯤ
ꯅꯪ ꯑꯩꯉꯣꯟꯗ ꯈꯥꯏꯔꯒ ꯀꯔꯤ ꯐꯪꯒꯦꯔꯣ
ꯅꯪ ꯐꯪꯉꯅꯤꯅ
ꯍꯥ
ꯅꯪ ꯐꯪꯉꯤꯗꯨꯗꯤ ꯐꯪꯒꯅꯤꯅ ꯍꯥꯏꯕ ꯅꯠꯇꯦ ꯐꯪꯉꯤꯗꯨꯗꯤ ꯍꯥꯏꯕꯅꯦ
ꯍꯨ ꯍꯨ ꯌꯥꯔꯦ ꯌꯥꯔꯦ ꯈꯥꯏꯒꯅꯨ ꯈꯥꯏꯒꯅꯨ ꯅꯪꯅ
ꯍꯥꯏꯔꯣ ꯍꯥꯏꯔꯣ ꯍꯥꯏꯔꯣ
ꯅꯪ ꯍꯥꯟꯅ ꯍꯥꯏꯌꯣ
ꯅꯪ ꯑꯃꯨꯛꯀ ꯌꯥꯅꯤꯡꯗ꯭ꯔꯦ ꯍꯥꯏꯕ꯭ꯔꯣ
ꯅꯪ ꯍꯥꯟꯅ ꯍꯥꯏꯌꯨ
ꯑꯗꯨꯒꯤꯅꯤ ꯅꯪ ꯑꯃꯨꯛꯀ ꯌꯥꯅꯤꯡꯗ꯭ꯔꯦ ꯍꯥꯏꯕ꯭ꯔꯥ ꯀꯥꯏꯅꯔꯒꯦ ꯍꯥꯏꯕ꯭ꯔꯣꯕ
ꯑꯁ ꯈꯪꯗꯦꯅꯦ
ꯑꯁ ꯈꯪꯅꯕ ꯑꯁꯤꯁꯨꯀꯣ ꯅꯪꯁꯨꯀꯣ
ꯑꯗꯨꯅꯤ ꯈꯪꯗꯕ ꯉꯥꯛꯇꯅꯤ ꯑꯩꯈꯣꯏꯗꯤ
ꯅꯨꯄꯤꯁꯦ ꯀꯃꯥꯏꯅ ꯍꯥꯏꯖꯔꯦꯀꯣ ꯅꯨꯄꯤꯁꯤꯡꯁꯦ ꯑꯝ ꯃꯥꯏꯟ ꯒꯦꯝ ꯍꯧꯖꯤꯛ ꯀꯣꯛ ꯀꯣꯛꯇ ꯋꯥꯔꯤ ꯀꯣꯛꯇ ꯋꯥꯔꯤ ꯍꯥꯏꯕ ꯅꯠꯇꯦ ꯀꯣꯛꯇ ꯁꯥꯟꯅꯕꯗꯤ ꯌꯥꯝ ꯍꯩꯑꯕ ꯅꯨꯄꯤꯁꯤꯡꯁꯦ ꯅꯨꯄꯥꯗꯤ
ꯑꯥ
ꯁꯤꯙꯥ ꯁꯤꯔꯤꯅꯦꯕ
ꯁꯤꯁ ꯋꯥꯔꯤꯁꯦ ꯅꯪꯁꯨꯀꯣ ꯅꯨꯄꯤꯁꯦ ꯌꯥꯝ ꯐꯠꯇꯕ ꯅꯠꯇꯕꯅꯤꯀꯣ
ꯐꯠꯇꯦ ꯍꯥꯏꯕ ꯅꯠꯇꯦ ꯑꯩꯅ ꯍꯥꯏꯕꯗꯨꯗꯤ
ꯍꯥꯏꯅꯤꯡꯗꯦ ꯍꯥꯏ ꯀꯣꯛꯇ ꯊꯝꯃꯦ ꯍꯥꯏꯌꯦ ꯑꯩꯗꯤ ꯊꯝꯗꯦ
ꯑꯩꯅ ꯍꯥꯏꯕꯗꯤ
ꯎꯝ
ꯑꯦꯛꯖꯥꯝꯄꯜꯗ ꯅꯣꯏꯅ ꯀꯩꯅꯣꯝꯃ ꯄꯥꯝꯃꯦ ꯍꯥꯏꯁꯤꯕ ꯅꯪꯅ ꯀꯣꯏꯅꯤꯡꯉꯦ ꯍꯥꯏꯁꯦꯕ ꯀꯣꯏꯅꯤꯡꯉꯦ ꯍꯥꯏꯕꯗꯤ ꯑꯩ ꯀꯣꯏꯅꯤꯡꯉꯦ ꯍꯥꯏꯕ ꯅꯠꯇꯦꯀꯣ ꯀꯣꯏꯊꯣꯛꯅꯤꯡꯉꯦ ꯍꯥꯏꯕ
ꯎꯝ ꯎꯝ ꯎꯝ
ꯅꯪ ꯅꯪꯒ ꯅꯪ ꯃꯤ ꯑꯃ ꯅꯪꯅ ꯄꯥꯝꯕ ꯅꯨꯄꯥ ꯑꯃ ꯂꯩ ꯍꯥꯏꯁꯦ ꯑꯗꯨꯗ ꯅꯨꯄꯤꯅ ꯇꯧꯒꯗꯕꯁꯦ ꯀꯣꯏꯕ ꯆꯠꯁꯦ ꯍꯥꯏꯔꯣꯏꯕ
ꯎꯝ
ꯃꯄꯥꯝꯕꯗꯨ ꯅꯪ ꯀꯣꯏꯅꯤꯡꯕ꯭ꯔꯥ ꯀꯥꯏꯅ ꯍꯪꯒꯠꯂꯛꯀꯅꯤꯕ
ꯑꯦ ꯑꯥ
ꯀꯣꯏꯊꯣꯛꯅꯤꯡꯕ꯭ꯔꯅ ꯀꯣꯏꯊꯣꯛꯁꯤꯔꯥ ꯍꯥꯡꯉꯣꯏꯕ
ꯑꯝ
ꯑꯗꯨꯒ ꯍꯣꯔꯦꯟ ꯑꯃꯨꯛꯀ ꯅꯨꯄꯥꯗꯨꯅ ꯀꯣꯏꯅꯤꯡꯗꯦ ꯍꯥꯏꯔꯗꯤ ꯁꯥꯎꯕ ꯃꯑꯣꯡꯗ ꯇꯧꯔꯛꯀꯅꯦꯕ ꯃꯣꯏ ꯃꯨꯠ
ꯎꯝ
ꯑꯗꯨꯒ ꯑꯃꯨꯛꯀ ꯀꯣꯏꯅꯤꯡꯉꯦ ꯍꯥꯢꯔꯗꯤ ꯅꯪ ꯀꯣꯏꯅꯤꯡꯉꯗꯤ ꯊꯣꯛꯁꯦ ꯅꯪꯒꯤꯗꯃꯛꯇ ꯀꯥꯏꯅ ꯇꯧꯔꯛꯀꯅꯤꯕ
ꯎꯝ ꯎꯝ ꯎꯝ
ꯑꯗꯨꯃꯥꯏꯅ ꯇꯧꯋꯦ ꯍꯥꯏꯕꯅꯤꯗ ꯑꯩꯅ ꯍꯥꯏꯕꯗꯤ ꯐꯠꯇꯦ ꯍꯥꯢꯕ ꯅꯠꯇꯦꯗ
ꯑꯣ ꯑꯣ ꯑꯗꯨꯗꯤ ꯅꯪꯗꯤ ꯌꯥꯝ ꯑꯦꯛꯁꯄꯤꯔꯤꯌꯦꯟꯁ ꯂꯩꯕ ꯃꯤꯅꯤ
ꯑꯁ ꯀꯩꯅꯣꯅꯦ ꯑꯦꯛꯁꯄꯤꯔꯤꯟꯁ ꯅꯠꯇ꯭ꯔꯗꯤ ꯑꯩꯁꯨ ꯑꯉꯥꯡ ꯅꯠꯇꯦ ꯀꯩꯅꯣ ꯉꯔꯥꯡꯅ ꯑꯩ ꯄꯣꯛ ꯄ ꯅꯠꯇꯦ ꯀꯩꯅꯣ ꯅꯪ ꯉꯔꯥꯡꯅ ꯄꯣꯛꯄ꯭ꯔꯣ
ꯌꯥꯝ ꯂꯩꯈ꯭ꯔꯕ ꯃꯥꯜꯂꯦꯀꯣ ꯃꯤꯗꯤ
ꯑꯁ ꯂꯩꯗꯥ ꯂꯩꯗꯥ
ꯑꯗꯨꯅꯦ ꯂꯩꯒꯗꯕꯅꯤ ꯀꯩꯅꯣ ꯅꯠꯇ꯭ꯔꯣ
ꯁꯤꯁꯤ ꯅꯠꯇ꯭ꯔꯣ ꯁꯤꯁꯤ ꯅꯠꯇ꯭ꯔꯣ ꯅꯪꯅ ꯄꯥꯝꯃꯤꯁꯦ
ꯀꯔꯤꯅꯣ
ꯑꯩꯒꯨꯝꯕꯁꯦ ꯅꯠꯇ꯭ꯔꯣ ꯅꯪꯅ ꯄꯥꯝꯃꯤꯁꯦ
ꯁꯦꯂ ꯃꯥꯅꯤ ꯃꯥꯅꯤ ꯅꯪꯒꯨꯝꯕꯅꯤ ꯃꯥꯅꯤ
ꯑꯝ ꯎꯝ ꯅꯪꯒꯨꯝꯕꯅꯤ ꯍꯥꯏꯒꯅꯨꯅꯦ ꯅꯪꯅꯤꯅꯦ ꯍꯥꯏꯌꯨꯅꯦ ꯑꯁ ꯂꯣꯏꯔꯦꯍꯦ ꯊꯝꯃꯣꯏꯒ ꯀꯥꯢꯍꯦ
ꯑꯦ ꯅꯪ ꯅꯪꯅ ꯅꯪꯒꯨꯝꯕꯅꯤ ꯍꯥꯏꯅꯤ ꯅꯪꯒꯨꯝꯕꯅꯤ ꯍꯥꯏꯕꯅꯤꯅꯦ ꯑꯩꯁꯨ
ꯑꯗꯨꯒꯤꯅꯤꯅꯦ ꯅꯨꯄꯤꯁꯦ ꯀꯣꯛ ꯌꯥꯝ ꯁꯥꯟꯅꯕ ꯍꯩꯌꯦ ꯍꯥꯏꯕꯗꯣ
ꯑꯩꯗꯤ ꯁꯥꯟꯅꯗꯦ
ꯁꯥꯟꯅꯗꯦ ꯅꯪ ꯊꯝꯃꯣꯏ ꯁꯥꯟꯅꯕ ꯍꯩꯕ꯭ꯔꯣ
ꯊꯃꯣꯏꯁꯨ ꯁꯥꯟꯅꯕ ꯍꯟꯇꯦ
ꯑꯗꯨꯗꯤ ꯀꯔꯤ ꯁꯅꯥꯕ ꯍꯩꯕ
ꯑꯗꯨꯕꯨ ꯑꯃꯨꯛꯀ ꯃꯣꯏꯅ ꯁꯥꯟꯅꯔꯗꯤ ꯑꯩꯅ
ꯅꯦꯠꯋꯥꯛꯅꯅꯤ ꯅꯦꯠꯋꯥꯛꯅꯅꯤ ꯍꯥꯏꯔꯛꯑꯣ
ꯎꯝ ꯅꯦꯠꯋꯥꯛꯅꯅꯦ
ꯑꯝ
ꯀꯔꯤꯕ ꯑꯃꯨꯛꯒ ꯑꯩꯉꯣꯟꯗ ꯄ꯭ꯂꯦ ꯇꯧꯔꯛꯑꯀꯗꯤꯒꯣ ꯑꯃꯨꯛꯀ ꯃꯣꯏꯅ ꯑꯃꯨꯛ ꯑꯩꯉꯣꯟꯗ ꯄ꯭ꯂꯦ ꯇꯧꯔꯗꯤ ꯑꯃꯨꯛ ꯄ꯭ꯔꯣ ꯇꯥꯕ
ꯑꯠꯆꯥ ꯑꯗꯣ ꯑꯩꯅ ꯄ꯭ꯂꯦ ꯇꯧꯕꯗꯤ ꯅꯪ ꯄ꯭ꯔꯣ ꯇꯥꯗ꯭ꯔꯤ ꯀꯔꯤꯒꯤꯔꯣ
ꯏꯕꯥꯅꯤ ꯔꯣ
ꯍꯣꯏ ꯃꯣꯏꯅ ꯇꯧꯔꯗꯤ ꯑꯩꯅ ꯄ꯭ꯔꯣ ꯇꯥꯒꯅꯤ ꯍꯥꯏꯔꯒ ꯑꯩꯅ ꯄ꯭ꯂꯦ ꯇꯧꯕꯗꯤ ꯅꯪ ꯄ꯭ꯔꯣ ꯇꯥꯗ꯭ꯔꯦꯗꯅ
ꯑꯦ ꯅꯪꯅ ꯑꯩ ꯄ꯭ꯂꯦ ꯇꯧꯕ꯭ꯔꯅꯦ ꯑꯩꯗꯤ ꯈꯪꯗꯦ
ꯑꯠꯁꯥ ꯑꯩꯁꯦ ꯅꯪꯕꯨ ꯄ꯭ꯂꯦꯠ ꯇꯧꯗꯦꯕ ꯅꯪ ꯍꯥꯏꯕꯁꯤꯗꯤꯀꯣ
ꯑꯩ ꯈꯪꯗꯦ ꯍꯥꯏꯕꯅꯤꯅꯦ
ꯑꯆꯥ
ꯑꯨ ꯑꯗꯨ ꯃꯤ ꯃꯤ ꯑꯄꯥꯝꯕꯅꯤꯅ
ꯌꯥꯏ ꯌꯥꯏ ꯑꯁ
ꯑꯗꯨꯕꯨ ꯍꯥꯏꯗꯤ ꯃꯤ ꯑꯃ ꯐꯠ ꯅꯠꯇ꯭ꯔꯒ ꯑꯩꯒꯤꯁꯨ ꯍꯦꯟꯅ ꯐꯠꯂꯣꯏ ꯍꯥꯏꯕꯗꯤ ꯇꯜꯂꯦ ꯑꯩ ꯑꯗꯨꯒꯨꯝꯕ ꯌꯥꯝ ꯏꯟꯇ꯭ꯔꯦꯁ ꯂꯩꯇꯕ ꯃꯤꯅꯦ
ꯍꯥ ꯍꯥ ꯀꯔꯤꯕ ꯇꯁꯦꯡꯅ ꯍꯥꯏꯔꯧꯅꯦ
ꯍꯥꯏꯗꯤ ꯑꯗꯨꯝ ꯅꯪꯅ ꯐꯠꯇ꯭ꯔꯦ ꯍꯥꯏꯔꯁꯦꯕꯀꯣ ꯑ ꯅꯪꯅ ꯐꯠꯇ꯭ꯔꯗꯤ ꯑꯩꯅ ꯍꯦꯟꯅ ꯐꯠꯂꯣꯏ ꯍꯥꯏꯕꯗꯣ
ꯐꯠꯂꯣꯏ ꯍꯥꯏꯕ
ꯑꯩꯅ ꯍꯦꯟꯅ ꯎꯝ ꯑꯁ ꯀꯃꯥꯏ ꯍꯥꯏꯅꯤ ꯅꯪꯅ ꯐꯠ ꯐꯠꯇꯦ ꯍꯥꯏꯗꯤ ꯑꯩꯅ ꯑꯃꯨꯛ ꯍꯦꯟꯅ ꯐꯠꯂꯣꯏ ꯍꯥꯏꯕꯁꯦ ꯀꯃꯥꯏꯟ ꯍꯥꯏꯗꯣꯏꯅꯣ ꯅꯪꯁꯨ ꯒ꯭ꯌꯥꯟ ꯇꯥꯗꯦ ꯃꯅꯤꯄꯨꯔꯤ ꯑꯩꯅ ꯍꯦꯟꯅ ꯑꯩꯅ ꯍꯦꯟꯅ ꯐꯔꯣꯏ ꯍꯥꯏꯕ ꯐꯔꯣꯏ ꯐꯔꯣꯏ
ꯑꯩꯅ ꯍꯦꯟꯅ ꯁꯥꯊꯤꯒꯅꯤ ꯍꯥꯏꯌꯣꯅꯦ
ꯑꯁ ꯈꯪꯗꯦ ꯑꯗꯨꯃꯥꯏꯅ ꯑꯣꯏꯕꯗꯣ
ꯎꯝ
ꯑꯩꯗꯣ ꯇꯜꯂꯦ ꯍꯥꯏꯕ ꯏꯟꯇꯔꯦꯁ ꯂꯩꯇꯦꯕ
ꯑꯆꯥ
ꯍꯥꯏꯗꯤ ꯃꯥ ꯃꯥ ꯃꯥꯅ ꯃꯥꯅ ꯇꯧꯕ ꯃꯥꯅ ꯐꯪꯕꯅꯤꯅ ꯑꯗꯨꯗꯤ ꯑꯩꯉꯣꯟꯗ ꯀꯩꯁꯨ ꯑꯀꯥꯏꯕ ꯂꯩꯇꯦ
ꯍꯣꯏ ꯑꯗꯨꯗꯤ ꯅꯪꯅ ꯈꯟꯖꯕꯅꯤꯅ ꯑꯗꯣ ꯑꯩꯉꯣꯟꯗꯗꯤ ꯀꯔꯤꯒꯤ ꯌꯥꯕ
ꯑꯩꯅ ꯅꯉꯣꯟꯗ ꯀꯔꯤ ꯌꯥꯕ
ꯌꯥꯗꯕ꯭ꯔꯣ
ꯑꯩꯩ ꯅꯉꯣꯟꯗ ꯀ꯭ꯔꯤ ꯌꯥꯝꯕ꯭ꯔꯣ
ꯌꯥꯗꯕ꯭ꯔꯣ
ꯄꯥꯎꯈꯨꯝꯒ ꯂꯩꯇꯕ ꯃꯥꯜꯂꯦꯅꯦ
ꯑꯩꯅ ꯍꯥꯏꯕꯗꯤ ꯈꯨꯝꯗꯦ ꯑꯩꯅ ꯀꯔꯤ ꯌꯥꯗꯕ꯭ꯔꯕ ꯅꯪꯉꯣꯟꯗ ꯅꯪꯉꯣꯟꯅ ꯀꯔꯤ ꯌꯥꯈꯤꯕ꯭ꯔꯥ ꯍꯥꯏꯕ
ꯅꯪ ꯌꯥꯔꯤꯗꯨꯗꯤ
ꯀꯔꯤ ꯌꯥꯕ꯭ꯔꯥ ꯑꯩꯁꯨ ꯈꯪꯗꯦ
ꯊꯦꯡꯅꯕꯁꯨ ꯌꯥꯏ ꯀꯣꯏꯅꯕꯁꯨ ꯌꯥꯏ ꯍꯥꯏꯗꯨꯗꯤ
ꯎꯝ ꯑꯁ ꯍꯣꯏ ꯅꯣꯏꯅ ꯌꯥꯏ
ꯑꯥ ꯂꯣꯏꯅ ꯌꯥꯏꯒ ꯍꯥꯏꯕ ꯁꯥꯥꯔꯤ ꯁꯤꯡꯕ꯭ꯔꯣ
ꯑꯁ ꯑꯩꯈꯣꯏꯗꯤ ꯐꯥꯒꯤ ꯍꯩꯇꯦ
ꯎꯝ ꯑꯆꯁꯥ ꯂꯣꯏꯅ ꯌꯥꯏ ꯍꯥꯏꯔꯗꯤ ꯋꯥ ꯂꯣꯏꯔꯦꯗꯅ ꯏꯕꯥꯅꯤ ꯃꯈꯥ ꯇꯥꯍꯟꯗ꯭ꯔꯁꯨ
ꯑꯗꯨꯅꯤ ꯉꯥꯏꯍꯥꯛ ꯂꯩꯔꯗꯤ ꯋꯥ ꯗꯨꯝ ꯂꯣꯏꯔꯅꯤ
ꯂꯣꯏꯔꯣꯏ
ꯉꯍꯥꯛ ꯂꯩꯔꯗꯤ ꯃꯁꯥ ꯃꯁꯥꯒꯤ ꯋꯥꯔꯤ ꯁꯥꯟꯅꯅꯤꯡꯉꯥꯏ ꯂꯣꯏꯅ ꯂꯣꯏꯈ꯭ꯔꯒꯗꯤ ꯑꯇꯣꯞꯄ ꯅꯧꯅ ꯑꯃꯨꯛ ꯂꯣꯏ ꯁꯥꯟꯅꯈ꯭ꯔꯅꯤꯅꯦ
ꯁꯅꯥꯔꯣꯏ ꯁꯅꯥꯔꯣꯏ ꯁꯅꯥꯔꯣꯏ
ꯃꯥ ꯑꯩꯒꯤꯁꯨ ꯂꯩꯗꯝꯅꯤ ꯑ ꯑꯗꯣꯀꯦ
ꯑꯗꯣ ꯅꯪꯁꯦ ꯀꯃꯥꯏꯅ ꯂꯥꯛꯀꯦꯕ꯭ꯔꯣ ꯑꯩꯉꯣꯟꯗ
ꯀꯃꯥꯏꯅ ꯂꯥꯛꯀꯦ ꯍꯥꯏꯕꯗꯤ ꯀꯩꯅꯣ
ꯒꯣꯍꯥꯇꯤꯗ ꯅꯪ ꯀꯃꯥꯏ ꯂꯥꯛꯀꯦꯕ꯭ꯔꯣꯕ
ꯑꯩ ꯒꯨꯍꯥꯇꯤꯗ ꯂꯥꯛꯀꯦ ꯍꯥꯏꯕ꯭ꯔꯣ
ꯑꯗꯨ ꯑꯩꯒ ꯀꯣꯏꯔꯗꯤ ꯅꯪ ꯒꯨꯍꯥꯇꯤꯗ ꯂꯥꯛꯀꯅꯤꯅ
ꯀꯅꯥꯅ ꯒꯨꯍꯥꯇꯤꯗ ꯑꯩ ꯂꯥꯛꯇꯣꯔꯥ ꯑꯩ ꯆꯠꯄ ꯍꯩꯇꯦ
ꯑꯩꯁꯨ ꯏꯝꯐꯥꯜꯗ ꯂꯥꯛꯄ ꯌꯥꯗꯦ ꯅꯪ ꯒꯨꯍꯥꯇꯤꯗ ꯂꯥꯛꯄ ꯌꯥꯗ꯭ꯔꯦꯗꯤ ꯑꯗꯨꯝ
ꯑꯗꯨꯝ ꯇꯣꯛꯑꯦ ꯌꯥꯗ꯭ꯔꯦ ꯀꯥꯏꯅꯔꯦ
ꯀꯥꯏꯅꯔꯦ ꯗꯨꯗꯤ ꯑꯗꯨꯁꯨ ꯋꯥ ꯂꯣꯏꯔꯦ ꯁꯤꯗꯤ ꯃꯈꯥ ꯇꯥꯕ ꯌꯥꯔꯔꯣꯏ
ꯅꯨꯡꯁꯤꯠꯇ ꯅꯨꯡꯁꯤꯗꯔ ꯅꯨꯡꯁꯤꯠꯇ ꯀꯥꯏꯅꯔꯦ ꯅꯠꯇ꯭ꯔꯣ
ꯑꯗꯨꯅꯦ
ꯎꯝ ꯁꯤ ꯉꯥꯇꯅꯤ
ꯀꯥꯏꯗꯦꯗꯥ ꯎꯝ ꯅꯨꯄꯥ ꯑꯐꯕ ꯐꯪꯕ ꯑꯣꯏꯌꯨꯗꯥ
ꯑꯩꯁ ꯑꯗꯨꯕꯨꯗꯤ ꯅꯪꯁꯨ ꯐꯪꯉꯣꯍꯦ
ꯐꯪꯒꯅꯤ ꯑꯩ ꯑꯃꯨꯛ ꯍꯩꯔꯤꯁꯤꯕꯨ ꯐꯪꯗ꯭ꯔꯗꯤ ꯂꯣꯏꯔꯦꯗꯅ ꯑꯩꯒꯤ ꯇꯥꯂꯦꯟ ꯃꯈꯩ ꯃꯥꯡꯈ꯭ꯔꯅꯤꯌꯦ
ꯑꯗꯨꯅꯦ ꯅꯪꯒꯤ ꯇꯦꯂꯦꯟꯗ ꯂꯣꯏ ꯁꯣ ꯇꯧꯔꯒ ꯐꯪꯉꯣꯏ
ꯅꯪꯗꯤ ꯑꯩꯒꯤ ꯃꯃꯤꯠ ꯑꯩꯒ ꯃꯃꯤꯠ ꯇꯦꯅꯋꯥ ꯃꯆꯤꯟ ꯈꯔ ꯌꯥꯝꯕ ꯃꯤ ꯊꯦꯡꯅꯗ꯭ꯔꯗꯤ ꯅꯪꯗꯤ ꯋꯥꯔꯤꯁꯨ ꯁꯥꯔꯣꯏ
ꯑꯠꯆꯥ ꯋꯥꯔꯤꯁꯦ ꯅꯪꯒꯤ
ꯑꯩ ꯑꯩ ꯃꯆꯤꯟ ꯌꯥꯝꯕ ꯍꯥꯏꯕꯁꯦ ꯑꯗꯨꯝ ꯋꯥꯗꯤ ꯈꯔ ꯉꯥꯡꯉꯤꯗꯅꯥ ꯅꯪꯗꯤ ꯃꯤꯅ ꯋꯥ ꯉꯥꯡꯗ꯭ꯔꯗꯤ ꯅꯪꯗꯤ ꯇꯨꯃꯤꯟ ꯂꯩꯅꯤ
ꯑꯩꯁꯦ ꯇꯨꯃꯤꯟꯅ ꯂꯩꯕ ꯃꯤ ꯃꯥꯟꯕ꯭ꯔꯣ
ꯇꯨꯃꯤꯟ ꯇꯨꯃꯤꯟ ꯂꯣꯠꯄꯤ ꯂꯣꯠꯄꯤ ꯇꯧꯔ ꯂꯩꯔꯦ
ꯈꯪꯗꯦ ꯃꯤ ꯃꯆꯤꯟ ꯌꯥꯡꯕ ꯊꯩꯅꯗ꯭ꯔꯒꯗꯤ ꯉꯥꯡꯗꯕ꯭ꯔꯥ ꯈꯪꯗꯦ ꯑꯗꯨꯕꯨ ꯑꯩꯅ ꯉꯥꯡꯅꯤꯡꯉꯗꯤ ꯉꯥꯡꯒꯅꯤ ꯑꯗꯣ ꯑꯩꯉꯣꯟꯗꯒꯤ ꯑꯥ ꯑꯍꯟ ꯑꯣꯏꯔꯗꯤ ꯑꯩ ꯉꯥꯡꯅꯤꯡꯗꯦ ꯑꯩꯉꯣꯟꯗꯩ ꯑꯉꯥꯡ ꯑꯣꯏꯔꯗꯤ ꯉꯥꯡꯕ ꯉꯝꯃꯤ
ꯑꯗꯣ ꯑꯩꯁꯦ ꯑꯩꯁꯨ ꯅꯪꯗꯤꯒꯤ ꯌꯥꯍꯜꯂꯦꯗꯅꯥ ꯀꯃꯥꯏ ꯇꯧꯒꯦ ꯑꯗꯨꯗꯤ
ꯎꯝ ꯈꯪꯗꯦ ꯅꯪꯒꯗꯤ ꯀꯃꯥꯏꯟ ꯇꯧꯕ꯭ꯔꯥ ꯑꯗꯨꯝ ꯉꯥꯡꯅꯔ ꯂꯩ
ꯈꯪꯗꯕ ꯀꯦꯇꯦꯒꯣꯔꯤꯗ ꯆꯪꯈ꯭ꯔꯕ ꯑꯩꯁꯦ
ꯑꯩꯅ ꯈꯪꯗꯕꯗ ꯆꯪꯒ꯭ꯔꯦ ꯑꯟꯁꯔ ꯂꯩꯇꯦꯗꯃꯛ
ꯍꯣꯏꯅꯦ ꯍꯣꯏꯅꯦ ꯑꯩꯒꯤ ꯇꯣꯂꯣꯞ ꯐꯪꯕꯗꯣ ꯊꯥꯔꯛꯑꯒꯦ ꯅꯪꯉꯣꯟꯗ ꯂꯥꯛꯑꯣ ꯅꯪ ꯁꯤꯗ
ꯀꯅꯥꯅ ꯆꯪꯒꯔꯣ ꯅꯪ ꯂꯥꯛꯑꯣ ꯅꯪ ꯂꯛꯑꯣ ꯏꯝꯐꯥꯜꯇ
ꯏꯝꯐꯥꯜꯗ ꯑꯩ ꯂꯥꯛꯑꯁꯨ ꯅꯪ ꯊꯣꯛꯄ ꯌꯥꯗꯦ ꯊꯦꯡꯅꯕ ꯌꯥꯗꯦ ꯃꯣꯏꯔꯥꯡ ꯀꯩꯅꯣꯗ ꯊꯣꯛ ꯅꯪ ꯀꯔꯤꯕꯥ ꯍꯧꯖꯤꯛ ꯍꯣꯝꯁꯇꯦꯗꯁꯨ ꯂꯩꯅꯤꯡꯗꯦ ꯍꯥꯏꯔꯤꯗꯨꯗꯤ
ꯎꯝ
ꯑꯗꯨꯗꯤ ꯀꯥꯏꯗ ꯊꯦꯡꯅꯔꯒ ꯀꯥꯏꯗ ꯂꯩꯒꯗꯕ
ꯑꯗꯨꯗꯤ ꯈꯪꯗ꯭ꯔ ꯑꯩꯁꯨ